ꯍꯜꯂꯣ
ꯇꯥꯕ꯭ꯔꯣ
ꯇꯥꯏꯌꯦ ꯇꯥꯌꯦ
ꯀꯩꯗꯧꯔꯤꯅꯣ
ꯑ ꯁꯨꯝ ꯐꯥꯝꯃꯦꯌꯦ ꯑꯥꯎ ꯍꯣꯏ ꯆꯥꯕ ꯂꯣꯏꯔꯦ
ꯀꯩ ꯌꯦꯟꯁꯥꯡ ꯆꯥꯔꯒꯦ
ꯀ ꯄꯅꯤꯤ ꯉꯁꯤꯗꯤ ꯏꯔꯣꯝꯕ ꯆꯥꯏꯌꯦ
ꯍꯥ
ꯅꯪꯗꯤ ꯍꯣꯏ ꯌꯥꯝ ꯍꯥꯎꯕꯗꯣ
ꯍꯥꯏꯗꯤ ꯃꯊꯦꯜ ꯌꯥꯝꯃꯟꯕꯒꯤ
ꯑ ꯑ ꯑꯁ ꯏꯁꯀꯁꯨꯣ ꯍꯥꯥꯎꯕꯅꯦ ꯀꯩ
ꯎꯝ ꯍꯥꯎꯗꯤ ꯍꯥꯎꯋꯏꯗꯣ ꯉꯇꯪ
ꯏꯁꯀ꯭ꯋꯥꯁ ꯈꯇꯝ ꯆꯥꯕꯒꯦ
ꯎꯝ ꯑꯍ ꯅꯠꯇꯦ ꯀꯩꯁꯤ ꯆꯠꯅꯤ ꯑꯃꯒ
ꯑ ꯍ ꯍ ꯍꯅꯦ ꯁꯀ ꯌꯥ ꯁꯄꯠꯅ ꯍꯥꯎꯕ ꯍꯦꯂ ꯍꯥ
ꯌꯦ ꯀꯗ
ꯍꯣꯏ ꯑꯁ ꯈꯪꯗꯥ ꯌꯦꯡꯁꯤꯔꯥ ꯌꯦꯡꯔꯣꯏꯁꯤꯔꯥ ꯈꯪꯗꯦ ꯑꯕ
ꯑꯁ ꯉꯁꯤ ꯔꯣꯅꯥꯜꯗꯣ ꯊꯣꯏꯅ ꯌꯦꯡꯅꯤꯡꯗ꯭ꯔꯣ
ꯊꯕꯥꯅ ꯍ ꯕ꯭ꯔꯥꯖꯤꯜꯅꯦ ꯭ꯔꯖꯤꯜ ꯕꯤꯒ ꯐꯦꯟ ꯍꯣꯏ ꯍꯣꯏ ꯕ꯭ꯔꯖꯤꯜ
ꯑꯥ
ꯅꯅꯥꯃꯔꯅꯦ ꯅꯏꯃꯔ ꯀꯦꯔꯥ
ꯃꯔꯣ
ꯍꯣꯏ ꯅꯪꯗꯤ
ꯑꯁ ꯑꯩꯗꯤ ꯐ꯭ꯔꯥꯟꯁꯒ ꯄꯣꯔꯆꯨꯒꯜꯅꯦ
ꯑ ꯀꯅꯥ ꯁꯄꯣ
ꯑ
ꯐꯉ
ꯍꯂ ꯑꯁ ꯑꯩꯒꯤꯅꯦ ꯋꯥꯛꯆꯦꯜ ꯅꯨꯡꯉꯥꯏꯇꯦꯅꯦ ꯑꯦ ꯈꯟ ꯇ ꯑꯃꯔ
ꯍꯣꯏ ꯇꯥꯏ ꯍꯧꯖꯣꯏꯗꯦ
ꯑꯩ ꯅꯪꯈꯣꯟꯗꯦ ꯐꯖꯅ ꯇꯥꯗꯕ ꯑꯩꯗꯤ ꯔꯣꯅꯥꯜꯗꯣ ꯇꯧꯒꯅꯤ ꯉꯁꯤꯗꯤ
ꯑ ꯅꯪꯁꯨ ꯔꯦꯅꯥꯎꯗꯣ ꯅꯨꯄꯥꯔꯥ ꯔꯅꯥꯎꯗꯣꯒꯤ ꯒꯤꯕꯤꯒ ꯐꯦꯟ ꯔꯥ ꯑꯩꯗꯤ ꯔꯅꯥꯜꯗꯣ ꯄꯥꯝꯗꯦ
ꯑꯁ ꯃꯦꯁꯤꯔꯣ ꯑꯗꯨꯗꯤ
ꯅꯦꯃꯅꯦ ꯑꯩꯗꯤ
ꯑꯁꯅꯤꯕꯔꯣ
ꯍꯣꯏ
ꯕꯥꯄꯤꯤ ꯄꯥꯟꯗ꯭ꯔꯣ
ꯀ ꯈ꯭ꯋꯥꯏꯗꯒꯤ ꯄꯥꯝꯕ ꯀꯣ ꯍꯥꯏꯇꯥꯔꯦ ꯈ꯭ꯋꯥꯏꯗꯒꯤ ꯄꯥꯝꯕ ꯈ꯭ꯋꯥꯏꯗꯒꯤ ꯅꯨꯡꯁꯤꯖꯕ
ꯑꯁꯅꯦ ꯃꯥꯒꯇꯅꯦꯕ
ꯑꯗꯨꯅꯦ ꯅꯦꯃꯔ ꯈꯛꯇꯅꯦ ꯑꯩꯗꯤ ꯍꯥ ꯑꯩꯒꯤ ꯅꯨꯄꯥꯗꯒꯤ ꯍꯦꯟꯅ ꯅꯨꯡꯁꯤ ꯀꯔꯤꯔꯥ ꯑꯩꯒꯤ ꯅꯨꯄꯥꯅꯦ ꯅꯏꯃꯔꯗꯣ
ꯑꯣ ꯅꯤꯡꯃꯅ ꯍꯦꯂꯦ
ꯅꯦꯃꯔꯅꯦ ꯑꯩꯒꯤ ꯅꯨꯄꯥꯁꯦ
ꯑꯣ ꯑꯣ ꯅꯪꯣꯏ ꯀꯣꯏꯅꯔꯤꯔꯣ
ꯍꯣꯏ ꯀꯣꯏꯅꯕꯅꯦ ꯀꯔꯤꯔ
ꯍꯨꯁꯄꯣꯇꯤ ꯅ ꯋꯥꯅꯣ ꯉꯥꯏꯇꯣ ꯇꯣ ꯀ ꯂꯩꯣ
ꯁ ꯊꯗꯖꯒꯦ ꯌꯥ ꯅꯨꯉꯥꯏꯅ ꯂꯩꯕ꯭ꯔꯣ ꯌꯨꯝꯗ ꯑꯥꯎ ꯇꯥꯏ
ꯑꯁ ꯑꯇꯣꯞꯄ ꯂꯣꯟꯁꯨ ꯉꯥꯡꯉꯦꯍꯦ ꯅꯪꯗꯤ
ꯍꯥ
ꯑꯇꯣꯄ ꯂꯣ ꯅꯪꯗꯤ ꯉꯥꯡꯉꯤꯍꯦ
ꯑꯁꯗ ꯏꯕꯨꯡꯗ ꯋꯥ ꯍꯥꯏꯕꯩꯅꯦ
ꯑꯥꯎ ꯎꯝ ꯀꯃꯥꯏ ꯀꯃꯥꯏ
ꯀꯅꯥ ꯀꯅꯥ ꯂꯩꯕ ꯑꯁ ꯌꯨꯝꯗꯨꯝ ꯂꯩꯌꯦ
ꯑꯣ ꯈꯨꯟꯗꯔꯥ ꯅꯠꯇ꯭ꯔꯒ ꯇꯝꯄꯥꯛꯇꯔꯥ
ꯍꯥ
ꯈꯨꯟꯗꯔꯥ ꯅꯠꯇ꯭ꯔꯒ ꯇꯝꯄꯥꯛꯇꯔꯥ
ꯏꯁ ꯅꯈꯣꯟ ꯐꯖꯅ ꯇꯥꯗꯦꯅꯦ ꯑꯩꯁꯦ
ꯈꯨꯨꯟꯗ꯭ꯔꯥ ꯅꯠ ꯅꯠꯇ꯭ꯔꯒ ꯇꯥꯕ꯭ꯔꯥ
ꯑꯣ ꯍꯧꯖꯤꯛꯀꯤ ꯑꯃꯨꯛ ꯇꯥꯏ
ꯈꯨꯟꯗꯔꯥ ꯅꯠꯇ꯭ꯔꯒ ꯇꯝꯄꯥꯛꯇꯔꯥ ꯅꯪꯅ ꯂꯩꯔꯤ ꯑꯩ ꯍꯧꯖꯤꯛ ꯍꯣꯏ
ꯑꯁ ꯅꯈꯣꯟꯁꯦ ꯑꯁ ꯌꯥꯝ ꯆꯞꯄꯦꯅꯦ
ꯑꯥ ꯅꯪꯒꯤ ꯅꯦꯋꯥꯛꯅ ꯑꯣꯏꯔꯝꯅꯦ ꯑꯗꯨꯗꯤ
ꯑꯣ ꯑꯣꯏꯔꯝꯅꯦ ꯀꯩꯅꯕ ꯌꯤꯕꯤ ꯂꯩꯇ꯭ꯔꯦꯕ ꯑꯗꯨꯒꯤ
ꯑꯣ
ꯑꯩ ꯅꯪꯕꯨ ꯀꯣ ꯇꯧꯈ꯭ꯔꯥꯕꯣ
ꯈꯪꯗꯦ ꯇꯧꯔꯝꯃꯣꯏꯗ
ꯅꯈꯣꯁꯦ ꯃꯥꯅꯩꯅꯦ
ꯑꯣ
ꯑꯣ ꯏ
ꯑꯩꯗꯤ ꯈꯪꯗꯦ ꯍꯥ
ꯕꯣꯜ ꯌꯦꯡꯅꯤꯡ ꯉꯥꯏ ꯉꯥꯏꯔꯤꯕ꯭ꯔꯥ
ꯉꯥꯏꯗꯤ ꯉꯥꯏꯗꯦꯗꯑꯥ ꯀꯩ ꯍꯥꯏꯁꯤꯔꯥ ꯇꯨꯝꯗ꯭ꯔꯗꯤ ꯑꯗꯨꯝ ꯌꯦꯡꯅꯤ ꯇꯨꯝꯃꯗꯤ ꯈꯪꯗ꯭ꯔꯦ ꯉꯁꯤꯒꯤꯗꯤ ꯑꯥ ꯉꯁꯤꯒꯤꯗꯤ ꯀꯩ ꯍꯥꯏꯁꯤꯔꯥ ꯈꯪꯗꯦ ꯑꯩꯒꯤ ꯕ꯭ꯔꯥꯖꯤꯜꯒꯤ ꯊꯣꯛꯇꯕꯅꯤꯅ ꯑꯗꯨꯒꯤ ꯑꯇꯣꯞꯄꯒꯤꯅꯤꯅ ꯑꯇꯣꯞꯄꯗꯤ ꯑꯩꯗꯣꯑꯥ ꯌꯥꯝꯅ ꯀꯩ ꯍꯥꯏꯁꯤꯔꯥ ꯌꯥꯝꯅ ꯌꯦꯡꯅꯤꯡꯕꯗꯤ ꯅꯠꯇꯦꯕ ꯑꯗꯨꯒꯤ
ꯑꯁ ꯑꯗꯨꯁꯨ ꯐꯤꯐꯥ ꯋꯥꯜ ꯀꯞꯅꯤꯅꯦ
ꯍꯣꯏ ꯑꯗꯨꯅꯦ ꯑꯗꯨ ꯑꯣꯏꯔꯁꯨ ꯑꯩꯅ ꯈ꯭ꯋꯥꯏꯗꯒꯤ ꯁꯞꯄꯣꯔꯠ ꯇꯧꯕꯗꯣ ꯁꯤꯈ꯭ꯔꯕ ꯑꯗꯨꯒꯤ ꯑꯩ ꯑꯩꯗꯣ ꯀꯩꯝꯇ ꯌꯦꯡꯅꯤꯡꯗ꯭ꯔꯦ ꯑꯩꯒꯤ ꯐꯤꯐꯥ ꯀꯞꯗꯤ ꯉꯁꯤꯅ ꯂꯣꯏꯈ꯭ꯔꯦ
ꯑꯁ ꯀꯅꯥꯅ ꯉꯝꯈ꯭ꯔꯦ
ꯑꯩꯒꯤꯗꯤ ꯕ꯭ꯔꯥꯖꯤꯜ ꯉꯝꯃꯦ
ꯕ꯭ꯥꯔꯖꯤꯜꯅ ꯉꯝꯈ꯭ꯔꯦ
ꯕ꯭ꯔꯥꯖꯤꯜ ꯕ꯭ꯔꯥꯖꯤꯜꯅ ꯉꯝꯈ꯭ꯔꯦ ꯑꯩꯒꯤꯗꯤ
ꯃꯤ ꯑꯇꯣꯞꯄꯗ ꯉꯝꯗ꯭ꯔꯁꯨ ꯑꯩꯒꯤꯗꯤ ꯉꯝꯃꯦ ꯑꯩꯉꯣꯟꯗꯗꯤ ꯉꯝꯃꯦ ꯕ꯭ꯔꯓꯤꯜꯅ ꯍꯨꯝ ꯇꯥꯕ꯭ꯔꯥ
ꯑ ꯇꯥꯏꯌꯦ
ꯑ ꯍꯧꯖꯤꯛꯗꯤ ꯇꯥꯏꯌꯦꯀꯣ
ꯎꯝ ꯇꯥꯏꯌꯦ ꯑꯗꯨꯕꯨ ꯐꯖꯅ ꯇꯥꯗꯦ ꯆꯞꯄꯒ
ꯑꯥ ꯑꯥ
ꯅꯦꯠꯇꯣ ꯅꯨꯡꯉꯥꯏꯇꯕ
ꯑꯣ ꯑꯣ ꯑꯗꯨ ꯑꯣꯏꯔꯁꯨ ꯐꯖꯅ ꯇꯥꯋꯣ
ꯍꯥ
ꯐꯖꯅ ꯇꯥꯎꯑꯣꯕ ꯑꯣ
ꯇꯥꯕ꯭ꯔꯣ
ꯑꯩꯗꯤ ꯇꯥꯏꯌꯦ
ꯑꯩꯒꯤꯗꯤ ꯅꯈꯣꯟꯗꯣ ꯆꯞꯄꯦꯕ
ꯑꯣ
ꯑꯗꯨꯒꯤ ꯐꯖꯅ ꯇꯥꯗꯕ
ꯑꯣ ꯍꯧꯖꯤꯛꯇꯤ
ꯑꯃꯨꯛ ꯇꯥꯔꯦ
ꯑꯣ ꯑꯗꯣ ꯀꯩ ꯀꯩ ꯇꯧꯔꯤꯒꯦ ꯀꯣꯂꯦꯖ ꯀꯥꯔꯤꯔꯥ ꯅꯠꯇ꯭ꯔꯒ ꯊꯕꯛ ꯇꯧꯔꯤꯔꯥ
ꯎꯝ
ꯍꯥ
ꯀꯣꯂꯦꯖ ꯀꯥꯔꯤꯔꯥ ꯅꯠꯇ꯭ꯔꯒ ꯊꯕꯛ ꯇꯧꯔꯤꯔꯥ
ꯅꯪ ꯋꯥ ꯉꯥꯡꯉꯗꯤ ꯑꯗꯨꯝ ꯇꯥꯗꯦꯕ ꯑꯗꯨ ꯋꯥ ꯉꯥꯡꯗ꯭ꯔꯗꯤ ꯑꯃꯨꯛ ꯇꯥꯌꯦ
ꯀꯃꯥꯏ ꯇꯧꯁꯦꯔꯥ ꯑꯗꯨꯗꯤ
ꯑꯍ
ꯀꯃꯥꯏ ꯇꯧꯁꯤꯔꯥ ꯑꯗꯨꯗꯤ
ꯑꯩ ꯑꯁ ꯅꯪ ꯋꯥ ꯉꯥꯡꯗꯤ ꯇꯥꯗꯦ
ꯑꯦ ꯑꯗꯨꯒ ꯇꯥꯗꯦ ꯍꯥꯏꯔꯗꯤ ꯇꯥꯕ
ꯑꯃꯨꯛ ꯇꯥꯗ꯭ꯔꯦ ꯍꯧꯖꯤꯛ
ꯑꯣ
ꯑꯃꯨꯛ ꯇꯥꯔꯦ
ꯑꯣ ꯀꯅꯥ ꯀꯅꯥ ꯂꯩꯕ꯭ꯔꯥ
ꯑꯩ ꯑꯁꯤ ꯑꯉꯥꯎꯕ ꯑꯃꯒ
ꯑꯣ ꯑꯣ ꯀꯅꯥꯒ ꯑ ꯍꯣꯁꯄꯣꯠ ꯂꯧꯔꯣ ꯅꯪꯒꯤꯗꯃꯛ ꯐꯗ꯭ꯔꯗꯤ
ꯅꯪ ꯅꯦꯠꯋꯔꯛꯁꯤ ꯀꯔꯤ ꯇꯧꯕꯒꯤꯔꯥ ꯀꯥꯞꯕꯤꯌꯣꯅꯦ
ꯀꯥꯞꯄꯤꯒꯦ ꯀꯥꯞꯄꯤꯒꯦ
ꯀꯥꯞꯄꯤꯒꯦ
ꯀꯥꯞꯄꯤꯒꯦ ꯀꯥꯞꯄꯤꯒꯦ ꯑꯦ ꯑꯩꯒꯤꯁꯨ ꯑꯦꯝꯕꯤ ꯂꯣꯏꯕꯒꯤꯀꯣ
ꯍꯥ
ꯑꯩꯒꯤꯁꯨ ꯗꯇꯥ ꯂꯣꯏꯕꯒꯤ ꯍꯧꯖꯤꯛ ꯕꯨꯁꯇꯔ ꯀꯥꯞꯂꯒ ꯂꯥꯛꯄꯅꯦ
ꯑꯣ ꯑꯣ ꯑꯩꯒꯤꯁꯨ ꯀꯥꯄꯤꯌꯣ
ꯀꯥꯞꯄꯤꯒꯦ ꯀꯥꯞꯄꯤꯒꯦ
ꯑꯣ ꯑꯩꯥ ꯍꯥꯏꯔꯛꯀꯦ ꯔꯦꯟ
ꯑꯥ
ꯕꯣ ꯌꯦꯡꯅꯤꯡꯉꯥꯏꯅꯦ ꯂꯩꯇ꯭ꯔꯤ ꯑꯗꯨꯒꯤ
ꯑ ꯕꯣꯜꯗꯤ ꯑ ꯆꯞ ꯃꯈꯥꯏꯗ ꯅꯠꯇ꯭ꯔꯣ ꯕꯣꯔꯣ ꯃꯈꯥꯏꯗ ꯅꯠꯇ꯭ꯔꯣ
ꯑ ꯃꯥꯅꯦ ꯑꯁ ꯕꯔꯣ ꯃꯈꯥꯏꯗꯣ ꯑꯗꯨ ꯀꯣꯟꯅꯗꯦꯕ ꯋꯥꯟ ꯖꯤꯕꯤꯒꯨꯝꯕꯅ ꯅꯦꯠ ꯌꯥꯝ ꯆꯥꯏꯑꯕ
ꯍꯣꯏ ꯍꯣꯏ ꯃꯣꯏꯒꯤ ꯑꯦꯞꯁꯇꯣ
ꯑꯦꯞꯇꯣ ꯑꯣ ꯅꯪꯗꯤ ꯐꯣꯟꯗ ꯌꯦꯡꯕ꯭ꯔꯥ
ꯍꯣꯏꯠ ꯐꯣꯟꯗ ꯌꯦꯡꯉꯦ ꯑꯩꯒꯤꯁꯨ ꯋꯥꯟ ꯖꯤꯕꯤ ꯈꯛꯇꯤꯅꯦ ꯀꯣꯅꯥꯗꯦ ꯀ꯭ꯔꯔꯤꯌꯥꯟ
ꯎꯝ ꯀꯣꯟꯅꯗꯕꯅꯦ
ꯑꯥꯎ ꯑꯗꯨꯒꯤ ꯈꯪꯗ꯭ꯔꯦ ꯌꯦꯡꯁꯤꯔꯥ ꯌꯦꯡꯔꯣꯏꯁꯤꯔꯥ
ꯈꯪꯗꯦꯍꯦ
ꯅꯣꯏꯗꯤ ꯌꯦꯡꯕ ꯌꯥꯏꯗꯅ ꯅꯣꯏ ꯅꯨꯄꯥꯁꯤꯡꯗꯤ ꯑꯗꯨꯝ ꯕꯣꯜ ꯌꯦꯡꯅꯤꯡꯕꯅꯦ
ꯍꯥ
ꯅꯨꯄꯥꯁꯤꯡꯗꯤ ꯑꯗꯨꯝ ꯕꯣꯜ ꯌꯦꯡꯅꯤꯡꯕꯅꯦꯕ
ꯇꯥꯕ꯭ꯔꯣ
ꯑꯥꯎ ꯇꯥꯏꯌꯦ
ꯑꯃꯨꯛꯀ ꯍꯥꯏꯒꯦꯔꯥ
ꯍꯣꯏ ꯍꯣꯏ ꯀꯩꯁꯨ ꯀꯥꯏꯗꯦ ꯅꯨꯄꯥꯁꯤꯡꯗꯤꯀꯣ
ꯍꯥ
ꯅꯨꯄꯥꯁꯤꯡꯗꯤꯀꯣ ꯇꯥꯕꯔ
ꯑ ꯑꯃꯨꯛꯀ ꯇꯥꯔꯦꯁꯤ
ꯅꯨꯄꯥꯁꯤꯡꯗꯤ
ꯑꯥ
ꯕꯣꯜ ꯌꯦꯡꯅꯤꯡꯕꯅꯦꯕ
ꯑꯗꯨꯅꯦ ꯅꯨꯄꯤꯗꯤ ꯏꯟꯇꯔꯦꯁꯀ ꯂꯩꯇꯕꯅꯤꯗ ꯃꯦꯁꯤꯒ ꯔꯣꯅꯥꯜꯗꯣꯒꯅꯦꯃꯥꯡ ꯉꯥꯛꯇ ꯈꯪꯕꯅꯦ
ꯑꯥꯎ ꯑꯥꯎ ꯍꯣꯏ ꯍꯣꯏ ꯍꯣꯏ ꯑꯩꯗꯤ ꯑꯗꯨꯝ ꯇꯧꯋꯦ ꯍꯣꯏ ꯑꯩꯗꯤ ꯀꯣ ꯅꯦꯃꯥꯔ ꯊꯣꯛꯄ ꯃꯇꯝꯗ ꯈꯛꯇ ꯑꯗꯨꯝ ꯕꯣꯜ ꯌꯦꯡꯉꯦ
ꯑꯁ ꯅꯦꯃꯥꯔꯒꯤ ꯃꯦꯁ ꯈꯛꯇ ꯂꯣꯏ ꯌꯦꯡꯉꯁꯦ
ꯍꯣꯏ
ꯑꯁ ꯑꯗꯨꯗꯤ ꯅꯪꯒꯤꯗꯤ ꯐꯤꯐꯥ ꯋꯥꯀ ꯂꯣꯏꯈ꯭ꯔꯦꯀꯣ
ꯂꯣꯏꯈ꯭ꯔꯦ ꯑꯩꯒꯤꯗꯤ ꯑꯗꯨꯒꯤ ꯅꯨꯡꯉꯥꯏꯇꯦ ꯊꯝꯃꯣꯏ ꯌꯥꯝ ꯀꯥꯏꯌꯦ
ꯑꯁ ꯀꯩꯒꯤ ꯊꯃꯣꯏ ꯀꯥꯏꯔꯤꯅꯣ
ꯑꯁ ꯑꯩꯒꯤ ꯅꯨꯄꯥ ꯅꯦ ꯃꯔ ꯀꯞꯄꯗꯣ ꯅꯣꯏꯗꯤ ꯎꯗ꯭ꯔꯣ ꯑꯁ ꯀꯞꯄꯦ ꯍꯣꯏ ꯍꯣꯏ ꯄꯤ ꯇꯥꯔꯒ ꯄꯤ ꯇꯥꯔꯒ ꯕꯛꯀꯦꯠ ꯑꯃ ꯄꯤ ꯇꯥꯈ꯭ꯔꯦ ꯑꯩꯒꯤ
ꯑꯁ ꯕꯛꯀꯦꯠ ꯑꯃ ꯇꯥꯕ
ꯍꯣꯏ ꯑꯗꯨꯒꯤ ꯍꯧꯖꯤꯛ ꯑꯦꯅꯔꯖꯤ ꯂꯩꯇ꯭ꯔꯦ ꯉꯝꯗ꯭ꯔꯦ ꯑꯗꯨꯒꯤ
ꯀꯗꯤ ꯁꯪꯗꯦ ꯀ ꯅꯪꯁꯨ ꯀꯄ꯭ꯔꯥ
ꯍꯣꯏ ꯀꯞꯄꯦ ꯀꯥꯞꯇ꯭ꯔꯗꯤ ꯀꯅꯥ ꯀꯥꯞꯗꯣꯏꯅꯣ
ꯅꯪꯗꯤ ꯀꯩ ꯀꯥꯞꯄꯤꯕ ꯅꯪꯁꯨ ꯕꯣ ꯉꯝꯗ꯭ꯔꯕꯣ ꯅꯪꯁꯨ
ꯕ꯭ꯔꯖꯤꯜꯗꯣ ꯄ꯭ꯔꯖꯤꯜꯒꯤꯗꯃꯛꯇ ꯑꯩꯅ ꯀꯥꯞꯄꯤꯕ
ꯑꯣ ꯑꯣ ꯁꯤꯕ ꯉꯝꯗ꯭ꯔꯥ
ꯍꯥꯥ
ꯍꯜꯂꯣ
ꯑꯥꯎ ꯇꯥꯏ ꯇꯥꯏ ꯑꯩꯅ ꯀꯞꯄꯗꯣ ꯂꯣꯏ ꯕ꯭ꯔꯥꯖꯤꯜꯒꯤꯗꯤ ꯅꯠꯇꯦ
ꯄꯥꯏꯆ ꯎꯝ
ꯑꯩꯅ ꯀꯞꯄꯨꯗꯤꯀꯣ
ꯅꯉꯝ ꯁꯤꯁꯤꯡꯔꯥ
ꯑ ꯅꯪꯒꯤꯅꯦ ꯋꯥꯥꯛꯁꯦ ꯐꯥꯠꯇꯕ ꯃꯥꯜꯂꯦ
ꯎꯝ ꯐꯗꯦ
ꯑꯥ
ꯑ ꯍꯣꯔꯦ ꯑꯃꯨ ꯇꯧꯔꯛꯑꯒꯦꯀ ꯑꯗꯨꯗꯤ ꯆꯥꯛ ꯆꯥꯗꯨꯗꯤ
ꯍꯣꯏ ꯍꯣꯏ ꯍꯣꯏ ꯑꯥꯎ ꯑꯥꯎ ꯑꯥꯎ ꯑꯗꯨꯝ ꯇꯧ
ꯍꯗ